ꯍꯜꯂꯣ
ꯕꯥꯏ ꯃꯅꯦ ꯕꯥꯏ ꯅꯨꯡꯉꯥꯏꯌꯦꯗ ꯚꯥꯏ ꯍꯥꯏꯗꯤ ꯃꯇꯝꯁꯤꯒꯤ ꯍꯥꯏꯔꯗꯤ ꯅꯨꯡꯉꯥꯏ ꯍꯥꯏꯒꯗꯕꯅꯤ
ꯎꯝ ꯍꯣꯔꯦꯟ ꯋꯥꯛꯀꯤꯡ ꯆꯠꯂꯨꯁꯤꯅ ꯕꯥꯏ
ꯑꯣ ꯌꯥꯏꯌꯦ ꯚꯥꯏ ꯆꯠꯂꯨꯁꯤ ꯚꯥꯏ
ꯎꯝ ꯑꯩꯈꯣꯏ ꯄꯨꯡ ꯀꯩꯅꯣ ꯄꯨꯡ ꯃꯉꯥ ꯑꯗꯥꯏꯗ ꯆꯠꯂꯁꯦ ꯄꯨꯡ ꯃꯉꯥ ꯑꯗꯥꯏꯗ ꯅꯪ ꯅꯠ ꯎꯝ ꯅꯪ ꯅꯊꯟ ꯂꯥꯛꯇꯣꯏꯔꯣ ꯅꯣꯏ ꯅꯃꯥꯟꯅꯕ ꯂꯥꯛꯇꯣꯏꯔꯣ
ꯑꯩ ꯏꯊꯪ ꯂꯥꯛꯀꯦꯚ ꯚꯣꯏ ꯚꯥꯏ ꯍꯣꯏ ꯌꯥꯎꯔꯤꯁꯤꯗꯤ ꯏꯇꯩ ꯍꯧꯕꯅꯪ ꯀꯩ ꯀꯥꯟꯅꯗꯦ ꯑꯇꯩꯗꯤ ꯌꯥꯝ ꯇꯟꯅꯕꯅꯤꯅ ꯀꯩ ꯍꯧꯔꯛꯀꯩ ꯀꯥꯟꯅꯅꯤ ꯍꯧꯖꯤꯛꯀꯥꯟꯁꯦ ꯑꯩꯁꯤ ꯊꯥꯎ ꯀꯩꯀꯩ ꯈꯔ ꯆꯥꯕꯩ ꯈꯔ ꯅꯣꯏ ꯈꯠꯂꯦꯅꯦ ꯏꯁꯥꯁꯦ ꯌꯦꯡꯕ ꯌꯥꯗ꯭ꯔꯦꯅꯤ ꯃꯌꯥꯝꯅꯁꯨ ꯅꯣꯏꯈꯠꯂꯦ ꯅꯣꯏꯈꯠꯂꯦ ꯑꯗꯨꯝ ꯍꯥꯏꯅꯔꯦ ꯃꯌꯦꯡ ꯇꯥꯍꯜꯂꯨꯅꯦ ꯍꯥꯏꯌꯦ ꯑꯗꯣ ꯑꯇꯣ ꯑꯃꯨꯛꯇ ꯃꯌꯦꯡ ꯇꯥꯒꯦꯅ ꯆꯦꯟꯁꯦꯅ ꯈꯜꯂꯦ ꯏꯕꯥꯏ ꯇ ꯍꯧꯗꫭꯔꯦ ꯌꯥꯝ ꯅꯨꯉꯥꯏꯔꯦ ꯚꯥꯏ
ꯑꯁ ꯍꯣꯏ ꯋꯥ ꯋꯥꯛꯀꯤꯡ ꯆꯦꯟ ꯃꯌꯦꯡ ꯊꯤꯅ ꯇꯥꯔꯝꯃꯦ ꯑꯗꯣ ꯑꯌꯨꯛꯇ ꯆꯦꯟꯕꯗꯤ ꯃꯌꯥꯝ ꯊꯤꯟ ꯇꯥꯏꯍꯦ ꯑꯩꯖꯨ ꯋꯦꯠ ꯁꯦ ꯋꯦꯠ ꯑꯦꯠꯇꯤ ꯁꯤꯛꯁ ꯂꯩꯔꯝꯕꯁꯦ ꯍꯧꯖꯤꯛ ꯁꯤꯛꯁꯇꯤ ꯐꯣꯔ ꯁꯤꯛꯁꯇꯤ ꯐꯥꯏꯚ ꯃꯨꯛꯇꯪ ꯑꯗꯨꯃꯥꯏꯅ ꯉꯥꯏꯔꯝꯅꯦ ꯍꯥꯏꯗꯤ ꯋꯦꯠ ꯌꯥꯝ ꯊꯤꯅ ꯀꯛꯈ꯭ꯔꯦ ꯑꯩ ꯊꯥ ꯑꯍꯨꯝꯃꯨꯛ ꯁꯨꯔꯦꯕ ꯑꯩꯅ ꯆꯦꯜꯂꯛꯢꯁꯦ
ꯑꯗꯨꯗꯤ ꯚꯥꯏꯁꯦ ꯃꯌꯦꯡ ꯍꯥꯟꯅꯗꯤ ꯀꯟꯅ ꯅꯣꯏꯔꯝꯕꯗꯒꯤ ꯃꯌꯦꯡ ꯇꯥꯔꯝꯅꯤ ꯎꯗꯁꯨ ꯀꯨꯏꯔꯦ ꯑꯝꯇꯗꯤ ꯎꯅꯕ ꯍꯣꯏ ꯌꯥꯔꯦ ꯑꯗꯨ ꯋꯥꯛꯀꯤꯡ ꯆꯦꯜꯂꯤꯉꯩꯗ
ꯎꯝ ꯋꯥꯀꯤꯡꯖꯦ ꯁꯃꯥꯏ ꯁꯃꯥꯏ ꯁꯨꯃꯥꯏꯅ ꯇꯧꯖꯦ ꯑꯩꯈꯣꯏ ꯁꯤ ꯇꯤꯗꯤꯝ ꯒ꯭ꯔꯥꯎꯟꯗꯩꯅ ꯁꯤ ꯑꯦꯌꯥꯔꯄꯣꯠ ꯂꯥꯏꯟꯗ ꯆꯦꯟꯒ꯭ꯔꯁꯦ ꯀꯩꯅꯣꯗ
ꯎꯝ
ꯑꯗꯨꯝ ꯑꯁꯤ ꯇꯤꯗꯤꯝꯒ꯭ꯔꯥꯎꯟ ꯈꯣꯡꯅ ꯊꯣꯛꯃꯤꯟꯅꯈ꯭ꯔꯁꯦ ꯑꯩꯈꯣꯏ ꯃꯁꯦꯟ ꯑꯧꯗꯤ ꯇꯤꯗꯤꯝ ꯒ꯭ꯔꯥꯎꯟ ꯃꯨꯛ ꯈꯣꯏꯅ ꯊꯣꯛꯃꯤꯟꯅꯔꯨꯔꯗꯤ ꯑꯃꯨꯛ ꯇꯤꯗꯤꯝ ꯒ꯭ꯔꯥꯎꯟꯗꯩ ꯃꯇꯦꯛ ꯈꯔ ꯆꯠꯂꯁꯦ ꯃꯇꯦꯛ ꯈꯔ ꯆꯠꯂꯒ ꯑꯗꯨ ꯀꯤꯂꯣꯃꯤꯠ ꯇꯔ ꯑꯃꯅꯤꯃꯨꯛ ꯆꯠꯂꯒ ꯑꯗꯩ ꯑꯃꯨꯛ ꯈꯜꯂꯦ ꯑꯃ ꯆꯠꯄꯒ ꯑꯃꯨꯛ ꯉꯥꯍꯥꯛ ꯑꯃꯨꯛ ꯆꯦꯟꯁꯦꯕ ꯍꯨꯃꯥꯡ ꯇꯥꯅꯕ
ꯎꯝ
ꯑꯗꯨꯗꯩ ꯋꯥꯔꯦ ꯍꯥꯏꯔ ꯀꯥꯟꯗ ꯑꯃꯨꯛ ꯑꯃꯨꯛ ꯈꯣꯡꯅ ꯑꯃꯨꯛ ꯉꯥꯍꯥꯛ ꯆꯠ ꯆꯦꯜꯁꯦ ꯑꯗꯨꯒ ꯑꯃꯨꯛ ꯆꯦꯟꯖꯦ ꯍꯥꯏꯗꯤ ꯑꯥ ꯀꯤꯂꯣꯃꯤꯇꯔ ꯇꯔꯥꯃꯨꯛ ꯑꯗꯨꯃꯥꯏꯅ ꯆꯠꯁꯦꯁꯨ ꯌꯥꯏꯅ
ꯍꯣꯏ ꯌꯥꯏꯑꯦ ꯚꯥꯏ
ꯎꯝ ꯀꯤꯂꯣꯃꯤꯇꯔ ꯇꯔꯥꯃꯨꯛ ꯎꯝ ꯅꯪ ꯀꯦꯖꯤ ꯀꯌꯥ ꯂꯩꯔꯤꯒꯦ ꯍꯧꯖꯤꯛꯄꯣ
ꯍꯧꯖꯤꯛꯒꯥꯟꯁꯦ ꯀꯥꯟꯅ ꯅꯣꯏꯈꯠꯂꯦ ꯑꯗꯨꯅ ꯀꯦꯖꯤꯁꯤ ꯑꯥ ꯑꯩꯠꯇꯤ ꯑꯩꯢ ꯑꯗꯨꯋꯥꯢ ꯃꯌꯥ ꯌꯧꯔꯦꯕ ꯍꯥꯟꯅꯒ ꯍꯥꯟꯅꯗꯤ ꯌꯥꯝꯅ ꯍꯥꯏꯗꯤ ꯌꯥꯝ ꯂꯨꯝꯈꯠꯂꯦ ꯏꯁꯥꯥꯁꯦ ꯑꯗꯨꯅ
ꯎꯝ ꯑꯁ ꯚꯥꯏ ꯍꯛꯆꯥꯡ ꯍꯛꯆꯥꯡ ꯆꯥꯎꯕ ꯅꯣꯏꯕ ꯈꯣꯠꯄꯁꯤ ꯑꯁ ꯊꯕꯛ ꯏꯟꯈꯥꯡ ꯊꯧꯕꯗ ꯌꯥꯝ ꯆꯌꯦꯠꯅꯩꯀꯣ ꯚꯥꯏ
ꯎꯝ ꯍꯣꯏ ꯆꯠꯃꯤꯅꯩ ꯎꯝ
ꯑꯩ ꯆꯥꯌꯦꯠꯅꯩ ꯍꯥꯏꯗꯤ ꯃꯥꯁꯦ ꯊꯕꯛꯃꯨꯛ ꯊꯕꯛ ꯑꯃ ꯍꯥꯊꯨ ꯍꯥꯊꯨ ꯆꯠꯄꯗꯁꯨ ꯌꯥꯗꯦ ꯑꯗꯨꯗꯒꯤ ꯆꯥꯕ ꯊꯛꯄꯗꯁꯨ ꯐꯝ ꯆꯥꯕꯁꯨ ꯉꯝꯗꯦ ꯀꯨꯏꯅ ꯐꯝꯕꯁꯨ ꯉꯝꯗꯦ ꯇꯧꯔꯤ ꯑꯁ ꯈꯨꯕ ꯆꯠꯄ ꯈꯣꯠꯄꯗ ꯈꯨꯒ ꯌꯥꯝ ꯅꯥ ꯅꯥꯏꯌꯦꯗꯅ ꯍꯛꯆꯥꯡ ꯌꯥꯝ ꯅꯣꯏꯕꯁꯦ
ꯑꯣ ꯍꯣꯏ ꯚꯥꯏ ꯍꯧꯖꯤꯛ ꯀꯟꯅ ꯀꯟꯅ ꯚꯥꯏꯁꯦ ꯃꯌꯦꯡꯁꯨ ꯀꯟꯅ ꯇꯥꯏ ꯋꯥꯀꯤꯡꯁꯨ ꯀꯟꯅ ꯆꯦꯟꯕ ꯃꯥꯜꯂꯦ ꯑꯗꯨ ꯀꯩꯀꯩ ꯂꯩꯒꯦꯕ ꯑꯗ ꯊꯕꯛ ꯀꯩꯀꯩ ꯊꯥꯖꯤꯟꯕ ꯈꯣꯠꯄ ꯌꯥꯎꯕ꯭ꯔ ꯊꯕꯛꯀꯤ ꯑꯣꯏꯅ ꯆꯦꯠꯂꯤꯔꯥ ꯅꯠꯇ꯭ꯔꯒ ꯁꯨꯝ ꯏꯁꯥ ꯢꯁꯥ ꯐꯅꯕ ꯆꯦꯜꯂꯤꯔꯣ ꯚꯥꯏꯗꯤ
ꯍꯛꯆꯥꯡ ꯐꯅꯕ ꯁꯨꯝ ꯍꯥꯏꯗꯤ ꯃꯤ ꯃꯥꯡꯗ ꯁꯨꯝ ꯐꯍꯟꯅꯤꯡꯕꯗꯣ ꯑꯗꯨꯗꯤ ꯅꯣꯏꯔꯦ ꯑꯗꯨꯗꯤ ꯍꯛꯆꯥꯡ ꯐꯕꯅ ꯂꯟꯅꯤ ꯍꯥꯏꯅꯩꯅ ꯑꯗꯨꯅ ꯍꯛꯆꯥꯡꯖꯦ ꯈꯤꯇꯪ ꯐꯤꯠ ꯑꯣꯏꯅ ꯊꯝꯕ ꯄꯥꯝꯕ ꯑꯗꯨꯒꯤ ꯁꯨꯝ ꯁꯦꯝꯕꯅꯤꯗ
ꯎꯝ ꯑꯣ ꯍꯧꯖꯤꯛꯀꯥꯟꯒꯤ ꯃꯇꯝꯒꯤ ꯍꯥꯏꯖꯤꯗꯤ ꯌꯣꯒ ꯑꯣꯌꯥꯝ ꯊꯕꯛ ꯌꯥꯝꯅ ꯀꯧꯗꯥꯏꯅꯦ ꯑꯗꯨ ꯕꯥꯏꯁꯨ ꯆꯦꯟꯖꯤꯟ ꯌꯥꯔꯅꯤ ꯀꯩꯅꯣꯒꯨꯝꯕ ꯑꯒꯅꯤꯕꯤꯔꯒꯨꯝꯕ ꯇꯦꯒꯨꯝꯕ ꯍꯟꯗꯛ ꯇꯧꯈꯤꯕ ꯈꯣꯠꯈꯤꯕ ꯍꯟꯗꯛꯇꯤ ꯍꯟꯗꯛꯇꯤ
ꯀꯤꯌꯦ
ꯑꯥ ꯑꯗꯨꯝ ꯅꯨꯡꯉꯥꯏꯒꯤꯕ꯭ꯔꯣ ꯚꯥꯏ ꯑꯦꯛꯖꯥꯝꯖꯤꯡꯗꯨꯕꯣ
ꯌꯦꯛꯖꯥꯝꯕꯨꯗꯤ ꯂꯣꯢ ꯅꯨꯡꯉꯥꯏꯒꯤꯌꯦ
ꯎꯝ ꯑꯗꯣ ꯍꯟꯗꯛ ꯑꯣꯛꯇꯣꯕꯔ ꯁꯨꯋꯥꯢꯗ ꯇꯤꯑꯦꯒꯤ ꯑꯃ ꯂꯥꯛꯀꯅꯤꯁꯨ ꯍꯥꯏꯅꯩ ꯑꯗꯣ ꯀꯃꯥꯏꯅ ꯇꯧꯕꯅꯣ ꯃꯣꯏꯁꯤꯕꯨ ꯕꯥꯏ ꯌꯥꯎꯗꯣꯏꯔꯣ
ꯑ ꯌꯥꯎꯒꯦꯗꯤ ꯈꯜꯂꯤ ꯅꯪ ꯅꯪꯁꯨ ꯌꯥꯎꯁꯤ ꯀꯩꯅꯣ ꯃꯌꯦꯡ ꯍꯧꯖꯤꯛꯇꯩ ꯆꯦꯟꯁꯤ ꯀꯩꯅꯣ ꯃꯌꯦꯡ ꯊꯥꯍꯜꯂꯒ
ꯑꯣ ꯌꯥꯏꯌꯦ ꯕꯥꯏ ꯍꯥꯏꯗꯤ ꯃꯇꯝꯁꯨ ꯈꯔ ꯊꯥ ꯑꯅꯤ ꯑꯍꯨꯝ ꯋꯥꯠꯂꯤꯕꯅꯤꯅ ꯑꯗꯨꯝ ꯚꯥꯏ ꯑꯣꯏꯅ ꯑꯗꯨꯝ ꯇꯧꯔꯛꯄ ꯋꯥꯛꯑꯥꯎꯠ ꯑꯣꯏꯔꯁꯨ ꯍꯥꯏꯗꯤꯏꯕꯥꯏ ꯇꯥꯒꯤ ꯃꯑꯣꯡ ꯃꯇꯧꯁꯨ ꯑꯗꯨꯝ ꯇꯝꯃꯒ ꯑꯗꯨꯝ ꯆꯦꯟꯁꯦ ꯑꯩꯁꯨ ꯌꯥꯎꯒꯦ ꯑꯗꯨꯝ ꯃꯇꯝ ꯀꯥꯟꯗꯦ
ꯃꯤ ꯌꯥꯝꯗꯧ ꯃꯥꯜꯂꯦ ꯌꯥꯝꯗꯧ ꯃꯥꯜꯂꯦ ꯍꯥꯏꯗꯤ ꯃꯤ ꯃꯃꯥꯡꯒꯤꯗꯖꯨ ꯃꯤ ꯌꯥꯝ ꯂꯥꯛꯈꯤꯃꯦ ꯑꯗꯣ ꯍꯟꯗꯛꯁꯨ ꯌꯥꯝ ꯂꯥꯛꯅꯦꯗꯤ ꯂꯝꯖꯦꯟꯖꯦ ꯍꯧꯖꯤꯛꯀꯥꯟꯗꯤ ꯃꯤ ꯂꯝꯖꯦꯟ ꯑꯌꯥꯝ ꯂꯣꯏ ꯆꯦꯟꯅꯩꯌꯦꯕ
ꯎꯝ
ꯑꯈꯣꯏ ꯈꯛꯇꯅꯦ ꯌꯥꯝ ꯄꯥꯛ ꯆꯦꯟ ꯉꯝꯃꯣꯏ ꯉꯝꯗꯕꯤ ꯇꯧꯔꯤꯁꯦ ꯑꯗꯨꯏꯁꯨ ꯈꯤꯇꯪ ꯍꯣꯠꯅꯕ ꯀꯜꯂ ꯍꯥꯏꯗꯤ ꯍꯧꯖꯤꯛꯀꯥꯟꯗꯤ ꯂꯝꯖꯦꯜꯗ ꯂꯣꯏ ꯆꯦꯟꯅꯈ꯭ꯔꯦ ꯀꯩꯗꯧꯔꯃꯣ ꯈꯪꯗ꯭ꯔꯦ ꯇꯧꯔꯤꯁꯤ
ꯑꯗꯨꯅꯤ ꯁꯤ ꯈꯔꯁꯨ ꯈꯪꯗꯦꯗ ꯍꯧꯖꯤꯛ ꯀꯥꯟꯗꯤ ꯊꯕꯛ ꯐꯪꯗ ꯌꯥꯗꯦ ꯅꯣꯏꯅ ꯍꯛ ꯍꯣꯠꯅꯔꯕ ꯈꯟꯕꯅꯤꯅ ꯑꯗꯨꯝꯕꯒꯗꯨ ꯑꯩꯈꯣꯏ ꯆꯤꯜ ꯂꯩꯖꯔꯥ ꯂꯩꯇ꯭ꯔꯦꯗꯗ ꯍꯧꯖꯤꯛꯀꯥꯟꯖꯤꯗꯤ ꯆꯥꯕ ꯊꯛꯄ ꯑꯩ ꯇꯧꯂꯩꯔ꯭ꯕ ꯊꯥꯎ ꯆꯥꯕꯗꯨꯝ ꯃꯤ ꯈꯔꯗꯨꯝ ꯄꯨꯜꯂꯒ ꯑꯃꯨꯛ ꯑꯍꯥꯎꯕ ꯑꯃꯨꯛ ꯆꯥꯕ ꯍꯥꯏꯗꯤ ꯂꯦꯞꯇ꯭ꯔꯕꯅꯤꯅ ꯆꯥꯎꯈꯠꯇꯅ ꯈꯣꯠꯇꯅ ꯇꯧꯋꯦꯕ ꯑꯗꯨ ꯅꯍꯥꯟ ꯅꯪꯒꯤ ꯑꯩꯖꯨ ꯋꯥꯈꯜꯁꯦ ꯗꯨ ꯂꯥꯛꯑꯦ ꯍꯥꯏꯗꯤ ꯑꯗꯨꯝ ꯆꯥꯔ ꯊꯛꯔ ꯑꯗꯨꯝ ꯂꯩꯔꯦ ꯍꯌꯦꯡꯋꯥꯏ ꯏꯃꯥ ꯏꯄꯥ ꯂꯩꯇ꯭ꯔꯀꯥꯟꯗ ꯑꯩꯉꯣꯟꯗ ꯋꯥꯔꯛꯀꯅꯤꯀꯣꯏꯗꯣ ꯋꯥꯈꯜꯗꯣ ꯂꯥꯛꯑꯝꯅꯤꯅ ꯊꯕꯛ ꯑꯃ ꯇꯧꯍꯧꯗ꯭ꯔ ꯌꯥꯗꯔ꯭ꯦꯅ ꯈꯜꯂꯛꯑꯦ ꯑꯗꯨꯅꯦ
ꯎꯝ
ꯆꯦꯜ ꯆꯦꯜꯂꯒ ꯏꯁꯥꯖꯦ ꯃꯌꯦꯡ ꯇꯥꯍꯜꯂꯒ ꯇꯤ ꯑꯦ ꯍꯥꯏ ꯑꯦꯛꯖꯥꯝꯗꯨ ꯑꯩꯗꯣ ꯊꯥꯖꯜꯂꯅꯤ ꯂꯝꯖꯦꯟꯖ ꯆꯦꯟꯁꯤꯜꯂꯒ ꯈꯟꯅꯕꯅ ꯍꯣꯠꯅꯔꯒꯦ ꯚꯥꯏ
ꯎꯝ
ꯍꯪꯗꯦ ꯇꯧꯔꯤꯁꯤ ꯃ ꯃꯇꯝꯖꯦ ꯄꯩꯁꯥ ꯌꯥꯎꯗꯔꯗꯤ ꯃꯤꯑꯣꯏꯕꯖꯦ ꯍꯤꯡꯕ ꯌꯥꯗ꯭ꯔꯦꯅꯤ ꯍꯥꯏꯗꯤ ꯆꯥꯕ ꯊꯛꯄꯗ ꯑꯣꯏꯔꯁꯨ ꯑꯍꯥꯎꯕ ꯆꯥꯅꯤꯡꯕ ꯍꯣꯠꯅꯤꯡꯕꯨ ꯑꯣꯏꯔꯁꯨ ꯄꯩꯁꯥꯥꯖꯦ ꯂꯣꯏ ꯆꯪꯕꯅꯦ ꯗꯤꯄꯦꯟ ꯅꯣꯏꯅ ꯄꯩꯁꯥꯗ ꯅꯣꯏꯅ ꯗꯤꯄꯦꯟ ꯃꯅꯤꯖꯤꯗ ꯗꯤꯄꯦꯟ ꯂꯣꯏꯅ ꯇꯧꯕꯅꯤꯅ ꯍꯧꯖꯤꯛꯀꯥꯟꯁꯦ ꯌꯥꯝ ꯋꯥꯅꯔꯦ ꯍꯥꯏꯇꯥꯔꯦ ꯇꯧꯔꯤꯖꯦ ꯈꯪꯗ꯭ꯔꯦ
ꯅꯪ ꯀꯣꯂꯦꯖ ꯀꯥꯏ ꯇꯝꯃꯒꯦ
ꯀꯣꯂꯦꯖꯁꯦ ꯑꯩꯖꯨ ꯑꯣꯔꯦꯟꯇꯦꯟ ꯀꯣꯂꯦꯖꯇ ꯇꯝꯃꯤ
ꯎꯝ ꯅꯨꯡꯉꯥꯏꯕꯔꯣ ꯅꯣꯏ ꯀꯣꯂꯦꯖ ꯇꯨꯗꯤꯗꯣ
ꯑꯗꯨꯝ ꯑꯣꯇꯣꯅꯣꯃꯁ ꯂꯩꯕꯅꯤ ꯑꯣꯏꯕꯅꯤ ꯅꯨꯡꯉꯥꯏ ꯍꯥꯏ ꯅꯨꯡꯉꯥꯏ ꯍꯥꯏꯇꯥꯥꯔꯦ ꯍꯥꯏꯗꯤ ꯃꯁꯥꯅꯖꯨ ꯑꯩꯈꯣꯏ ꯁ꯭ꯀꯨꯜ ꯀꯣꯂꯦꯖꯀꯤ ꯃꯁꯥꯒꯤ ꯑꯗꯨꯝ ꯑ ꯑꯈꯣꯏ ꯁꯥꯏꯁ ꯁꯠꯁꯨ ꯃꯁꯥꯅ ꯑꯗꯨꯝ ꯁꯦꯝꯖꯔꯕꯅꯤꯅ ꯗꯨꯝ ꯌꯦꯡꯕꯖꯨ ꯃꯣꯏꯅ ꯑꯗꯨꯝ ꯌꯦꯡꯉꯝꯃꯦ ꯍꯧꯖꯤꯛꯇꯤ ꯑꯗꯨꯅ ꯅꯨꯡꯉꯥꯏ ꯑꯗꯨꯝ ꯗꯨꯝ
ꯎꯝ
ꯑꯗꯣ ꯃꯤꯗꯤ ꯌꯥꯝ ꯀꯥꯗꯦꯗ ꯍꯥꯏꯗꯤ ꯃꯤ ꯌꯥꯝꯕ ꯑꯣꯏꯗꯕꯅꯤꯅ ꯍꯥꯏꯗꯤ ꯀ꯭ꯂꯥꯁ ꯑꯃꯗ ꯃꯤ ꯃꯔꯤ ꯃꯉꯥ ꯍꯥꯏꯗꯤ ꯂꯩ ꯍꯥꯏꯗꯤ ꯃꯤ ꯄꯥꯛ ꯇꯝꯅꯖꯔꯦ ꯁꯀꯨꯜꯁꯦ ꯃꯤ ꯃꯃꯤꯡ ꯃꯤꯅ ꯄꯥ ꯈꯪꯅꯗꯦꯗ ꯈꯪꯉꯁꯨ ꯈꯔꯥ
ꯍꯧꯖꯤꯛꯀꯥꯟꯒꯤꯗꯤ ꯁ꯭ꯀꯨꯜ ꯀꯣꯂꯦꯖꯁꯦ ꯄꯥꯛ ꯀꯥꯟꯅꯗ꯭ꯔꯦ ꯀꯥꯟꯅꯗ꯭ꯔꯦ ꯀꯣꯂꯦꯖ ꯃꯤꯡꯆꯟꯁꯤꯜꯂꯒ ꯑꯇꯣꯞꯄ ꯊꯕꯛ ꯂꯣꯏ ꯆꯠꯅ ꯂꯩꯔꯦ ꯇꯧꯔꯤꯁꯤ
ꯎꯝ ꯁꯦꯟꯗꯥꯟ ꯂꯝꯕꯤꯁꯤ ꯄꯩꯁꯥꯁꯤ ꯌꯥꯎꯇꯥ ꯌꯥꯗꯥꯗꯅ ꯁꯦꯟꯗꯥꯟ ꯂꯝꯕꯤꯗ ꯂꯣꯏꯅ ꯆꯠꯂꯕ ꯍꯥꯏ ꯇꯥꯔꯦ
ꯑꯥ ꯁꯦꯟꯗꯥꯟ ꯂꯝꯕꯤꯁꯨ ꯇꯧꯗ ꯌꯥꯗꯕ ꯑꯗꯨꯏꯅꯤ
ꯑꯗꯨ ꯂꯥꯏꯔꯤꯛꯁꯤ ꯌꯥꯎꯗ ꯌꯥꯗꯕꯅꯤꯅ ꯑꯗꯨꯁꯨ ꯂꯦꯛ ꯑꯗꯨꯖꯨ ꯈꯔ ꯆꯠꯂꯒ ꯍꯥꯏꯗꯤ ꯊꯕꯛ ꯏꯪꯈꯥꯡꯗꯨꯁꯨ ꯑꯗꯨꯝ ꯆꯠꯀꯗꯕꯅꯤ ꯗꯩꯩ ꯂꯥꯏꯔꯤꯛꯁꯨ ꯑꯗꯨꯝ ꯌꯥꯎꯒꯗꯕꯅꯤ ꯍꯥꯏꯗꯤ ꯂꯥꯏꯔꯤꯛꯇꯨ ꯑꯗꯨꯝ ꯄꯥꯗꯅ ꯀꯩꯝ ꯊꯝꯃꯒ ꯊꯕꯛ ꯏꯪꯈꯥꯡ ꯆꯠꯂꯤꯅꯤꯅ ꯂꯔꯤꯛꯇꯗꯤ ꯌꯥꯎꯔꯨꯗꯗꯤ ꯌꯥꯗꯕ ꯍꯧꯖꯤꯛꯀꯥꯟꯗꯤ ꯊꯕꯛ ꯑꯃ ꯇꯧꯔꯨꯄ ꯃꯇꯝꯗ ꯂꯥꯏꯔꯤꯛꯁꯤꯅ ꯑꯗꯨꯝ ꯂꯥꯛꯆꯔꯛꯏꯅꯦ ꯍꯦꯛꯇ
ꯍꯣꯔꯦꯟ ꯋꯥꯛ ꯋꯥꯛ ꯍꯣꯔꯦꯟ ꯋꯥꯛꯀꯤꯡ ꯆꯥꯠꯄꯩꯗꯣ
ꯑꯥ
ꯁꯤ ꯑꯦꯌꯥꯔꯄꯣꯔꯠ ꯑ ꯑ ꯂꯥꯏꯟꯗ ꯆꯠꯂꯖꯦ ꯑꯗꯨꯒ ꯍꯜꯂꯛ ꯍꯜꯂꯛ ꯈꯣꯗꯅ ꯑꯣꯛꯇꯣꯗ ꯍꯜꯂꯛꯑꯁꯦ ꯈꯔ ꯁꯥꯡꯅ ꯆꯦꯜꯂꯨꯔꯒ ꯉꯁꯤ ꯀꯌꯥꯝ ꯁꯥꯡꯅ ꯆꯦꯟ ꯉꯝꯕꯅꯣ ꯌꯦꯡꯉꯣꯁꯦ ꯑꯦ ꯑꯣꯛꯇꯣꯗ ꯍꯜꯂꯛꯁꯦ ꯌꯥꯕ꯭ꯔꯣ
ꯅꯣꯏ ꯌꯥꯏ-ꯌꯥꯏ
ꯎꯝ ꯍꯥꯏꯗꯤ ꯑꯁꯤꯗꯥ ꯑꯥ ꯀꯩꯅꯣ ꯀꯤꯂꯣꯃꯤꯇꯔ ꯀꯨꯟꯃꯨꯛ ꯀꯩꯃꯨꯛ ꯆꯦꯟꯊꯣꯔꯣꯑꯣꯀꯣ
ꯑꯥ
ꯁꯨꯃꯥꯏ ꯈꯣꯡ ꯍꯜꯂꯛꯑꯒ ꯑꯗꯨꯒ ꯑꯁ-ꯑꯁ ꯋꯥꯛꯀꯤꯡ ꯆꯦꯟ ꯍꯜꯂꯛꯑꯒ ꯅꯨꯡꯗꯥꯡ ꯇꯨꯝꯕꯗꯤ ꯌꯥꯝ ꯊꯤꯅ ꯅꯨꯡꯉꯥꯏꯕꯅꯤꯀꯣ ꯑꯩꯅ ꯍꯥꯏꯁꯦ
ꯈꯪꯗꯦ ꯑꯩꯒꯤꯁꯤ ꯅꯣꯏ ꯈꯜꯂꯨꯔꯒ ꯀꯃꯥꯏꯅꯥ ꯇꯧꯗꯣꯏꯅꯣ ꯍꯌꯦꯡ ꯅꯣꯡꯉꯥꯂꯒ ꯑꯁ ꯉꯁꯤꯕꯨꯗꯤ ꯆꯦꯜꯂꯦ ꯍꯌꯦꯡ ꯅꯣꯡꯉꯟꯂꯒ ꯍꯧꯒꯠ ꯉꯝꯗꯣꯏꯖꯠꯂꯥ ꯈꯪꯗꯦ ꯊꯤꯟꯒꯥꯏꯗꯅ ꯈꯣꯠꯇꯅ ꯇꯧꯗꯅ ꯂꯣꯏꯅ ꯈꯪꯗꯦ ꯇꯧꯔꯤꯁꯤ
ꯎꯝ ꯑꯍꯥꯟꯕ ꯅꯣꯡ ꯅꯤꯅꯤ ꯆꯦꯟꯕꯩꯗꯤ ꯑꯗꯨꯃꯥꯏꯅ ꯇꯧꯕꯅꯦ ꯑꯗꯨꯗꯤ ꯁꯨꯝ ꯍꯞꯇꯥ ꯑꯃꯥ ꯁꯨꯔꯛꯄꯩꯗꯩꯩ ꯀꯩꯝ ꯇꯧꯔꯛꯑꯣꯏ ꯌꯥꯝ ꯊꯤꯅ ꯅꯨꯡꯉꯥꯏꯕꯅꯤ ꯑꯗꯩꯩ ꯌꯦꯡꯉꯣ ꯑꯩꯈꯣꯏꯁꯨ ꯋꯥꯛꯀꯤꯡꯒꯤ ꯑꯍꯥꯟꯕ ꯆꯦꯟ ꯍꯧꯔꯛꯄꯩꯗ ꯑꯩꯅꯥ ꯑꯁ ꯆꯦꯟꯅꯤꯡꯗꯅ ꯆꯦꯜꯂꯦ ꯑꯁ ꯀꯩꯗꯧꯔꯨꯗꯣꯏꯅꯣ ꯀꯥꯏꯅꯁꯨ ꯑꯃꯨꯛ ꯄꯣꯊꯥꯏꯑꯦꯕ ꯑꯃꯨꯛ ꯅꯣꯡꯉꯥꯜꯂ ꯑꯃꯨꯛ ꯆꯦꯜꯂꯤ ꯑꯃꯨꯛ ꯄꯣꯊꯥꯏ ꯑꯁꯗꯤ ꯁꯤꯗꯤ ꯀꯥꯟꯅꯗꯦꯅ ꯁꯨꯝ ꯍꯞꯇꯥꯃꯨꯛ ꯁꯨꯔꯛꯄꯗꯩꯗꯤ ꯌꯥ ꯍꯛꯆꯥꯡ ꯌꯥꯝ ꯊꯤꯅ ꯅꯨꯡꯉꯥꯏꯔꯛꯄꯗꯣ ꯑꯗꯨꯗꯗꯒꯤ ꯅꯨꯡꯉꯥꯏꯔꯛꯄꯗꯒꯤ ꯑꯁꯦꯞ ꯐꯠꯇꯕꯤꯅꯤꯁꯦ ꯆꯦꯟꯈꯠꯂꯛꯏꯁꯦ ꯑꯗꯨꯗꯒꯤ ꯃꯤ ꯏꯃꯥꯟꯅꯕ ꯑꯩꯈꯣꯏ ꯃꯔꯤ ꯃꯉꯥꯗ ꯍꯣꯡꯍꯧꯔ ꯑꯗꯨ ꯂꯦꯞꯇꯕꯤꯅꯤ ꯑꯗꯨꯝ ꯆꯦꯟꯃꯤꯟꯅꯔꯁꯦ ꯑꯁ ꯌꯥꯝ ꯊꯤ ꯅꯨꯡꯉꯥꯏꯈ꯭ꯔꯦ ꯍꯟꯗꯛꯇꯤꯅ ꯑꯩꯗꯤ ꯍꯥ ꯍꯛꯆꯥꯡꯗꯣ ꯅꯣꯏꯔꯝꯃꯒ ꯃꯌꯦꯡ ꯊꯤꯅ ꯇꯥꯔꯛꯄꯅꯤꯅꯀꯣ ꯑꯗꯨꯗꯤ ꯌꯦꯡꯕꯁꯨ ꯐꯤꯠ ꯅꯨꯡꯉꯥꯏꯕꯁꯦ ꯇꯧꯅꯤꯡꯕꯁꯨ
ꯑꯩꯗꯤ ꯍꯥꯏꯠ ꯈꯔꯥ ꯅꯦꯝꯕꯅꯤꯅ ꯃꯤꯅ ꯌꯦꯡꯕꯗ ꯍꯥꯏꯗꯤ ꯌꯥꯝ ꯅꯣꯏꯕꯅꯤ ꯌꯦꯡꯕꯗ ꯕꯣꯟꯒꯤ ꯇꯥꯏꯞꯅꯦ ꯂꯩꯔꯝꯃꯤꯁꯦ
ꯑꯥ
ꯍꯧꯖꯤꯛꯇꯤ ꯌꯥꯝ ꯊꯤꯅ ꯀꯅꯣ ꯌꯥꯝ ꯏꯝꯀ꯭ꯔꯨꯞꯃꯦꯟ ꯂꯩꯔꯦ ꯍꯥꯏꯗꯤ ꯌꯦꯡꯕꯗ ꯌꯥꯝ ꯅꯨꯡꯉꯥꯏꯕꯗꯨ ꯑꯗꯨ ꯑꯣꯏꯌꯦꯕ
ꯎꯝ ꯑ ꯃꯥꯏꯖꯤ ꯃꯥ
ꯁꯥꯁꯨꯨ ꯁꯥꯒꯠꯂꯦ ꯅꯣꯏ ꯑꯗꯨꯗꯥꯋꯥꯏꯗꯣ ꯀꯃꯥꯏꯅ ꯇꯧꯔꯤꯒꯦꯅꯦ
ꯑꯁ ꯑꯗꯨꯝ ꯁꯥꯏ ꯕꯥꯏ ꯍꯣꯏ ꯑꯗꯨꯝ ꯁꯥꯏ ꯍꯥꯏꯗꯤ ꯕꯥꯏ ꯍꯣꯏꯒ ꯑꯩꯈꯣꯏꯒꯗꯤ ꯍꯥꯏꯐꯦꯠ ꯈꯔꯗꯤ ꯈꯟꯅꯅꯤ ꯍꯥꯏ ꯋꯥ ꯍꯣꯛ ꯈꯔ ꯍꯧꯕ ꯈꯣꯠꯄ ꯃꯐꯝ ꯑꯣꯏꯕꯅꯤꯅ ꯈꯔꯗꯤ ꯏꯪꯉꯦ ꯑꯗꯨꯝ ꯁꯥꯗꯤ ꯑꯗꯨꯝ ꯁꯥꯏ ꯑꯗꯨ ꯄꯨꯡ ꯈꯔ ꯍꯥꯟꯅꯗꯤ ꯄꯨꯡ ꯕꯥꯔꯣ ꯕꯥꯔꯣ ꯃꯈꯥꯏ ꯕꯥꯔꯣ ꯑꯗꯥꯏꯗ ꯂꯩꯕ ꯉꯝꯗꯣꯏꯅꯦ ꯍꯧꯖꯤꯛꯅ ꯑꯃꯨꯛ ꯄꯨꯡ ꯑꯃꯥ ꯑꯅꯤ ꯇꯥꯁꯜꯂꯛꯑꯗꯤ ꯂꯩ ꯉꯝꯃ ꯈꯪꯗꯦ ꯍꯧꯖꯤꯛꯀꯟꯁꯤ ꯍꯥꯏꯗꯤ ꯁꯥꯕꯁꯦ ꯀ꯭ꯂꯥꯏꯃꯦꯠ ꯆꯦꯟꯖꯁꯦ ꯍꯥꯏꯗꯤ ꯆꯦꯟꯖ ꯇꯧꯔꯛꯄꯅꯤꯅ ꯃꯇꯝꯁꯦ ꯍꯦꯛꯇ ꯆꯦꯟꯠꯁ ꯍꯦꯛꯇ ꯇꯧꯔꯛꯏꯅꯦ ꯑꯗꯨꯝ ꯁꯥꯔꯦꯅ
ꯑꯩꯈꯣꯏ ꯁꯤꯗꯗꯤ ꯌꯥꯗꯔꯦ ꯇꯧꯔꯤꯁꯤ
ꯑ
ꯌꯥꯗ꯭ꯔꯦꯗꯤ ꯐꯦꯟ ꯊꯥꯁꯨ ꯑꯦꯁꯤ ꯊꯥꯁꯨ ꯑꯗꯨꯝ ꯁꯥꯕꯁꯦ ꯆꯥꯎ ꯍꯟꯗ꯭ꯔꯦ ꯍꯟꯗ꯭ꯔꯦꯗꯤ ꯅꯣꯡ ꯅꯣꯡꯖꯦ ꯆꯨꯒꯦ ꯇꯧꯔꯄ ꯑꯗꯨꯝ ꯆꯨꯗꯦ ꯑꯗꯨꯒ ꯑꯁ ꯅꯣꯡ ꯆꯨꯒꯦ ꯇꯧꯔꯗꯤ ꯑꯩꯈꯣꯏꯖꯦ ꯑꯁ ꯌꯥꯝ ꯁꯥꯕ ꯐꯔꯦꯅ ꯍ-ꯍ ꯍꯔꯥꯎꯌꯦ ꯑꯗꯨꯗꯩꯩ ꯅꯣꯡ ꯍꯥꯡꯉꯀꯥꯟꯗ ꯑꯃꯨꯛ ꯂꯝꯕꯤꯗ ꯃꯨꯛ ꯂꯝꯕꯤꯗꯣ ꯑꯃꯨꯛ ꯅꯥꯜꯂꯝꯕꯅꯤꯅ ꯑꯃꯨꯛ ꯑꯁ ꯅꯣꯡ ꯂꯝꯕꯤ ꯅꯥꯟꯕꯅꯤꯅ ꯑꯃꯨꯛ ꯅꯨꯡꯉꯥꯏꯇꯦ
ꯑꯥ
ꯍꯔꯥꯎꯕꯝꯖꯨ ꯈꯪꯗꯕꯤ ꯅꯨꯡꯉꯥꯏꯐꯝꯁꯨ ꯈꯪꯗꯦꯕꯤ ꯇꯧꯕꯤꯗꯣ
ꯎꯝ
ꯑꯗꯨꯅꯦꯕ ꯍꯧꯖꯤꯛ ꯇꯧꯔꯤꯖꯦ
ꯎꯝ
ꯑꯗꯨꯗꯒꯤ ꯑꯁ
ꯑ ꯀꯣꯏꯕ ꯆꯠꯂꯦ ꯅꯨꯡꯁꯥꯃꯛꯁꯤꯗ ꯑꯃꯨꯛ ꯃꯄꯥꯟ ꯃꯄꯥꯟ ꯊꯣꯛꯅꯤꯡꯉꯦ ꯅꯨꯡꯁꯥꯃꯛꯁꯤꯗ ꯑꯃꯨꯛ ꯊꯣꯛꯄꯖꯨ ꯑꯃꯨꯛ ꯇꯜꯂꯤ ꯇꯧꯔꯤꯖꯦ
ꯎꯝ ꯑꯗꯨꯅꯤꯅꯦ ꯇꯧꯔꯤꯖꯦ ꯒꯥꯔꯤ ꯃꯆꯥ ꯉꯥꯛꯇꯥ ꯑꯣꯏꯕꯅꯤ ꯑꯆꯧꯕ ꯑꯣꯏꯔ ꯇꯥꯔꯒꯗꯤ ꯅꯨꯡꯉꯥꯏꯗꯧꯕ ꯍꯥꯏꯗꯤ ꯏ ꯃꯅꯨꯡꯗ ꯊꯣꯡ ꯈꯣꯠꯅ ꯐꯝ ꯑꯗꯨꯝ ꯆꯠꯂꯅ ꯈꯣꯠꯇꯅ ꯇꯧꯕ ꯑꯣꯢꯔꯗꯤ ꯐꯕ ꯀꯩ ꯃꯆꯥ ꯑꯣꯢꯕꯅꯤꯅ ꯍꯥꯏꯗꯤ ꯅꯨꯡꯁꯥꯗ ꯐꯨꯔꯒ ꯆꯠꯇꯣꯏꯅꯤꯅ ꯑꯗꯨꯗꯤ ꯃꯥꯏ ꯄꯨꯖꯜꯂꯦ ꯁꯥꯔꯅꯤ ꯈꯔꯒ ꯍꯩ ꯍꯧꯖꯤꯛꯀꯥꯟ ꯍꯧꯖꯤꯛꯀꯥꯟꯁꯦ ꯑꯩꯁꯤ ꯀꯨꯆꯨ ꯀꯥꯁꯦ ꯈꯔ ꯂꯣꯛꯅꯤꯡꯕꯅꯦ ꯑꯗꯨꯕꯨ ꯍꯥꯏꯖꯤꯗꯤ ꯅꯨꯡꯁꯥꯖꯤꯅꯁꯨ ꯊꯥꯕꯅꯤꯅ ꯃꯄꯥꯟ ꯏꯄꯥꯟ ꯊꯕꯛ ꯏꯪꯈꯥꯡ ꯆꯠꯄꯅꯤꯅ ꯂꯣꯛꯄ ꯉꯝꯗ꯭ꯔꯦ ꯍꯥꯏꯕꯗꯤ ꯅꯨꯡꯁꯥꯁꯤ ꯀꯩꯁꯨ ꯁꯥꯔꯗ꯭ꯔꯖꯦ ꯍꯦꯛꯇ ꯃꯨꯁꯜꯂꯦꯕ ꯍꯥꯏꯗꯤ ꯀꯥꯟꯅ ꯁꯥꯕ ꯑꯣꯏꯗ꯭ꯔꯁꯨ
ꯅꯪ ꯋꯥꯛꯀꯤꯡ ꯆꯦꯟ ꯋꯥꯋꯥꯛꯀꯤꯡ ꯆꯦꯟꯖꯤꯅ ꯅꯪ ꯈꯨꯃꯨꯛꯀꯣꯡ ꯂꯣꯏ ꯂꯩꯔꯕꯣ ꯀꯔꯤ ꯈꯨꯃꯨꯛ ꯂꯩꯒꯦ ꯅꯪꯕꯣ
ꯑꯩꯗꯤ ꯍꯧꯖꯤꯛꯀꯥꯟꯖꯦ ꯑ ꯈꯨꯃꯨꯛꯁꯦ ꯑꯃꯗꯤ ꯂꯩ ꯍꯥꯏꯗꯤ ꯃꯣꯏꯒꯤ ꯒꯤ ꯑꯦ ꯗꯤ ꯖꯤꯔꯣꯗꯣ ꯑꯗꯨꯗꯣ ꯑꯃ ꯂꯩꯔꯦ ꯍꯟꯗꯛ ꯄꯩꯁꯥ ꯈꯔ ꯇꯥꯜꯂꯨꯔꯒ ꯍꯟꯗꯛ ꯐꯦꯖꯦ ꯈꯔ ꯊꯕꯛ ꯈꯔ ꯆꯠꯂꯨꯔꯦ ꯑꯗꯨꯒ ꯄꯩꯁꯥ ꯐꯪꯕꯗꯨꯅ ꯂꯤꯁꯤꯡ ꯑꯅꯤ ꯆꯝꯔꯤ ꯑꯗꯥꯏ ꯃꯌꯥ ꯄꯤ ꯑꯗꯨꯗꯣ ꯑꯃ ꯂꯩꯔꯦ ꯑꯗꯨꯒ ꯑꯩꯅ ꯍꯧꯔ ꯁꯨꯝ ꯕꯦꯁꯤꯛ ꯁꯨꯝ
ꯑꯦꯗꯤ ꯖꯦꯔꯣ ꯂꯩꯔꯤꯗꯣ ꯐꯗꯤ ꯐꯩꯌꯦ ꯕꯥꯏ
ꯎꯝ ꯍꯧꯖꯤꯛꯀꯥꯟꯁꯤꯗ ꯑꯗꯨ ꯑꯩꯅꯗꯤ ꯂꯩꯗꯤ ꯂꯩꯔꯕ ꯀꯨꯏꯔꯦ ꯐꯅ ꯐꯅꯗꯤ ꯀꯨꯏꯔꯗꯤ ꯀꯨꯏꯔꯦ ꯂꯩꯕ ꯍꯥꯏꯗꯤ ꯏꯃꯥꯟꯅꯕꯒꯩꯅ ꯆꯦꯟꯖꯤ ꯆꯦꯟꯖꯤꯅ ꯍꯧꯔꯝꯕ ꯃꯇꯥꯡꯗꯨꯗ ꯑ ꯂꯩꯗꯤ ꯂꯩꯕꯅꯦ ꯑꯩꯅ ꯑꯩ ꯏꯁꯥ ꯑꯗꯨꯝ ꯊꯨꯝ ꯇꯟꯖꯜꯂꯛꯄ ꯁꯨꯝ ꯇꯟꯖꯜꯂꯛꯄ ꯑꯗꯨꯝ ꯇꯣꯡꯗꯅ ꯑꯗꯨꯝ ꯁꯨꯡꯆꯦꯟ ꯆꯦꯟꯗꯅ ꯊꯝꯃꯦꯕ ꯑꯗꯣ ꯍꯟꯗꯛꯇꯤ ꯆꯦꯟꯗ ꯌꯥꯗ꯭ꯔꯦꯅ ꯈꯜꯂꯛꯄꯗꯒꯤ ꯏꯄꯥꯏꯅꯖꯨ ꯍꯧꯗꯣꯛꯄꯃ ꯥꯇꯥꯟ ꯆꯞ ꯆꯥꯔꯦ ꯑꯗꯨ ꯆꯦꯜꯍꯧꯔꯒꯦ ꯍꯟꯗꯛꯇꯦ ꯑꯩꯅ ꯈꯜꯂꯦ
ꯑꯁ ꯑꯦꯗꯤ ꯖꯦꯔꯣꯖꯦ ꯃꯥꯒꯤ ꯅꯨꯡꯉꯥꯏꯕ ꯑꯃ ꯂꯩꯌꯦ ꯍꯥꯏꯗꯤ ꯑꯦꯗꯤ ꯖꯦꯔꯣꯖꯦ ꯑꯈꯣꯏ ꯆꯦꯟꯕꯗꯖꯨ ꯃꯣꯟ ꯃꯣꯟ ꯂꯥꯎꯔ ꯈꯨꯁꯨ ꯈꯤꯇꯪ ꯅꯥꯕ ꯐꯩꯌꯦꯕ ꯃꯣ ꯂꯝꯖꯦꯟ ꯆꯦꯟꯕꯁꯨ ꯈꯨꯗ ꯅꯣꯏ ꯈꯣꯡ ꯆꯦꯟꯕꯅꯤꯅ ꯈꯨ ꯆꯦꯟꯕꯗꯨꯗꯣ ꯈꯨꯎꯞ ꯅꯨꯡꯉꯥꯏꯇꯗꯤ ꯈꯨꯒꯨꯝꯕꯗ ꯇꯥꯡꯒꯨꯝꯕꯗ ꯂꯥꯎꯕꯅꯦꯕ ꯑꯗꯣ ꯑꯦꯗꯤ ꯖꯦꯔꯣ ꯃꯣꯟꯖꯨ ꯂꯥꯎꯔꯒ ꯊꯥꯖꯨ ꯊꯥꯕꯅꯦꯕ ꯃꯥꯏꯗꯣ ꯊꯥꯔ ꯃꯃꯥꯡꯗꯣ ꯇꯨꯝꯗꯕ ꯑꯗꯨ ꯃꯥꯏꯖꯦ ꯑꯗꯨꯝ ꯆꯦꯜꯂꯣ ꯑꯗꯨ ꯄꯤꯛ ꯀꯞꯀꯤ ꯀꯤꯞ ꯄꯤꯛ ꯀꯞ ꯑꯩꯗꯤ ꯂꯝꯖꯦꯟ ꯀꯟ ꯆꯦꯟꯕꯩꯗꯤꯀꯣ ꯑꯦꯗꯤ ꯖꯔꯣꯖꯦ ꯅꯨꯡꯗꯤ ꯅꯨꯡꯉꯥꯏꯕꯅꯦ ꯅꯨꯡꯉꯥꯏꯕꯅꯦ ꯍꯥꯏꯗꯤ ꯃꯥꯏꯗ ꯃꯇꯣꯟꯗꯣ ꯄꯥꯎꯡ ꯊꯥꯡ ꯀꯠꯂꯒ ꯃꯇꯣꯟ ꯅꯦꯠꯊꯔꯛꯄꯗ ꯕꯛꯂꯎ ꯏꯟꯗꯕꯒꯤ ꯁꯔꯨꯛ ꯇꯥꯏꯞꯇ ꯑꯃ ꯌꯥꯎꯕꯅꯦꯕ ꯑꯗꯨꯗꯒꯤ ꯁꯣꯛꯇ ꯆꯦꯟꯕꯒꯗꯣ ꯑꯗꯨꯝ ꯆꯣꯡꯕꯅꯦꯕ ꯍꯥꯏꯗꯤ ꯄꯝ ꯌꯥꯎꯕꯩ ꯇꯥꯏꯞꯇ ꯑꯈꯣꯏ ꯈꯤꯇꯪꯗ ꯏꯟꯈꯠꯄ ꯂꯩꯅ ꯑꯗꯨꯃꯥꯏꯅ ꯏꯟꯈꯠ ꯑꯦꯗꯤ ꯑꯦꯗꯤ ꯖꯦꯔꯣꯖꯦ ꯌꯥꯝ ꯊꯤꯅ ꯅꯨꯡꯉꯥꯏꯕꯅꯦ ꯃꯣꯏ ꯑꯦꯗꯤ ꯖꯦꯔꯣꯖꯦ ꯑꯗꯨꯝ ꯃꯤ ꯑꯌꯥꯝꯕ ꯍꯥꯏꯗꯤ ꯃꯤ ꯃꯤ ꯂꯣꯢ ꯇꯣꯡꯉꯛꯑꯦꯕ ꯑꯌꯥꯝꯕ ꯑꯦꯗꯤꯒꯤ ꯑꯣꯡ ꯉꯥꯇꯥ ꯑꯇꯩ ꯈꯨꯃꯨꯛꯇꯤ ꯄꯥꯛ ꯇꯣꯡꯕ ꯎꯅꯕ ꯅꯠꯇꯦꯕ
ꯑꯗꯨꯅꯦ ꯏꯕꯥꯏ ꯑꯩꯁꯨ ꯃꯤꯅ ꯎꯝ ꯃꯤꯅꯁꯨ ꯌꯥꯝ ꯍꯥꯏꯅꯩꯑꯦ ꯑꯦꯗꯤꯌꯣꯗꯨ ꯅꯨꯡꯉꯥꯏ ꯅꯨꯡꯉꯥꯏꯌꯦꯅ ꯑꯩꯖꯨ ꯑꯗꯨ ꯋꯥ ꯍꯥꯏꯅ ꯑꯦꯗꯤꯖꯦꯔꯣꯗꯤ ꯂꯩꯍꯧꯔꯒꯦ ꯀꯌꯥꯝ ꯅꯨꯡꯉꯥꯏꯕ ꯖꯥꯠꯅꯣ ꯑꯝꯇ ꯊꯣꯡꯉꯒ ꯌꯦꯡꯒꯦꯅ ꯈꯜꯂꯒ ꯂꯩꯕꯅꯦ ꯍꯟꯇꯛꯇꯤ ꯇꯣꯡꯉꯒꯦ ꯍꯟꯗꯛꯇꯤ ꯍꯣꯏ ꯆꯟꯃꯤꯟꯅꯔꯗ ꯍꯟꯗꯛꯇꯤ ꯃꯌꯦꯡ ꯇꯥꯗꯕ ꯌꯥꯗꯕꯅꯤ ꯍꯟꯗꯛꯇꯤ ꯑꯩꯗꯤ ꯍꯣꯠꯅꯔꯒꯦꯅ ꯈꯜꯂꯤ ꯀꯥꯟꯅ ꯇꯟꯗꯅ ꯈꯣꯠꯇꯅ ꯆꯥꯗꯅꯊꯛꯇ ꯑꯗꯨꯝ ꯂꯩꯔꯝꯕ ꯑꯗꯨꯅꯗꯤ ꯌꯥꯔꯔꯣꯏ ꯑꯗꯨꯒꯤ ꯊꯕꯛ ꯑꯝꯇ ꯖꯤꯅ ꯈ꯭ꯋꯥꯢ ꯃꯔꯨꯅꯤ ꯑꯗꯨꯅ ꯑꯦꯗꯤ ꯖꯤꯔꯣꯖꯦ ꯃꯤꯅꯁꯨ ꯐꯅꯌꯥꯝ ꯍꯥꯏ ꯑꯩ ꯍꯥꯏꯗꯤ ꯅꯨꯡꯉꯥꯏ ꯑꯗꯒꯤ ꯏꯁꯄꯤꯠ ꯏꯁꯄꯤꯠ ꯂꯧꯈꯠꯄꯗ ꯈꯣꯠꯄꯗ